ꯍꯜꯂꯣ
ꯍꯂꯣ
ꯇꯥꯕꯣ ꯇꯔꯛ
ꯇꯥꯔꯦ ꯇꯥꯔꯦ
ꯀꯩꯗꯧꯔꯤꯅꯣ
ꯂꯕ꯭ꯔꯣ
ꯑꯩꯗꯤ ꯍꯧꯖꯤꯛ ꯎ ꯋꯥꯍ ꯇꯩꯒꯦ ꯍꯥꯏ ꯑꯗꯨꯝ ꯎꯝ ꯀꯩꯅꯣ ꯇꯧꯔꯒ ꯂꯩꯕꯅꯦ
ꯏꯆꯥꯥꯛ ꯏꯟꯁꯥꯡ ꯊꯣꯡꯔꯕꯣ ꯅꯣꯏꯗꯤ ꯊꯣꯡꯗ꯭ꯔꯤꯗ ꯊꯣꯡꯗ꯭ꯔꯤꯌꯦ ꯑꯩꯗꯤ ꯍꯣꯔꯦꯟ ꯊꯣꯡꯉꯅꯤ ꯈꯔ ꯑꯁꯤ ꯂꯣꯏꯔꯒ ꯈꯪꯗꯦ ꯁꯤꯁꯦ ꯃꯥꯏꯔꯦꯟꯒ ꯑꯗꯨ ꯅꯥꯀꯨꯞꯄꯤꯒ ꯑꯂꯨꯒ ꯑꯗꯨ ꯈꯛꯇ ꯂꯩꯌꯦ ꯑꯗꯨ ꯀꯔꯤ ꯌꯦꯟꯖꯥꯛ ꯊꯣꯡꯉꯔ ꯆꯠ ꯈꯪꯗꯦ
ꯑꯍꯥꯎ ꯑꯍꯥꯎꯕ ꯊꯣꯡꯅꯦ
ꯅꯦ ꯑꯇꯣ ꯂꯩꯕꯗꯣ ꯑꯗꯣ ꯀꯔꯤꯖꯥꯛ ꯀꯥꯟꯗꯦ ꯍꯥꯏꯒ꯭ꯔꯥ ꯍꯥꯏꯕꯤꯔꯛꯑꯣ
ꯄꯩꯁꯥ ꯂꯩꯔꯗꯤ ꯏꯁ ꯁ ꯗꯨꯀꯥꯟ ꯆꯠꯂꯒ ꯍꯥꯎꯕꯂꯣꯟ ꯅꯦ
ꯏꯟꯖꯥ ꯑꯗꯨꯝ ꯏꯖꯥ ꯂꯩꯇꯕ ꯏꯅꯦꯒ ꯍꯥꯏꯗꯤ
ꯅꯣꯏ ꯄꯩꯁꯥ ꯌꯥꯝ ꯂꯩ ꯁꯤꯗꯤ
ꯀꯗꯥꯏꯗꯒꯤ ꯑꯗꯣ ꯑ ꯑꯩ ꯉꯁꯤ ꯑꯦ ꯉꯁꯥꯏꯗꯣ ꯑꯗꯨꯣ ꯕꯖꯥꯔꯗ ꯃꯨ ꯆꯠꯂꯒ ꯀꯩꯅꯣ ꯂꯧꯋꯦ ꯊꯥꯡꯖꯤꯡ ꯉꯁꯤꯗꯤ ꯊꯥꯡꯖꯤꯡꯗꯣ ꯃꯨꯟꯗꯕ ꯄꯤꯌꯣ ꯍꯥꯏꯔꯒꯀꯣ ꯄꯤꯌꯦꯕ ꯑꯗꯣ ꯑꯃꯗꯤ ꯃꯨꯟꯕ ꯌꯥꯎꯋꯦ ꯑꯗꯨꯁꯨ ꯄꯣꯛꯈꯥꯏꯒꯗꯧ ꯃꯥꯂꯦ ꯍꯣꯔꯦꯟꯦꯟ ꯑꯣꯏꯔꯗꯤ
ꯅꯪꯗꯤ ꯊꯪꯒ ꯊꯛꯇ ꯂꯒꯄꯒ ꯁꯔꯤ ꯍ
ꯑꯣꯠꯈꯥꯏꯕꯁꯤꯡꯗꯣ ꯑꯗꯨꯝ ꯄꯨꯔꯛꯀꯅꯤꯕ ꯍꯌꯦꯌꯦꯡ ꯑꯗꯨꯗꯣ ꯆꯥꯕ ꯌꯥꯒꯦꯔꯥ ꯌꯥꯔꯦꯔꯥ ꯑꯗꯨꯝ ꯆꯥꯕ ꯇꯥꯔꯦ
ꯀꯌꯥ ꯀꯌꯥ ꯄꯤꯕ꯭ꯔꯣ ꯑꯃꯗ
ꯑꯄꯤꯛꯄꯗꯣ ꯀꯩꯅꯣ ꯐꯤꯐꯇꯤꯒꯤ ꯑꯍꯨꯝꯅꯤ ꯍꯥꯏꯌꯦ ꯑꯗꯨꯒ ꯈꯔ ꯍꯥꯞꯄꯤꯌꯣ ꯍꯥꯏꯕꯒꯤ ꯑꯗꯨ ꯑꯆꯧꯕꯗꯣ ꯄꯤꯒꯦ ꯍꯥꯏꯌꯦ ꯃꯥꯜꯜꯂꯤ ꯑꯣ ꯑꯗꯨꯗꯣ ꯍꯟꯗ꯭ꯔꯦꯠꯀꯤ ꯂꯧꯕ ꯍꯟꯗ꯭ꯔꯦꯠꯀꯤ ꯂꯧꯕꯗꯣ ꯀꯣ ꯄꯤꯕ꯭ꯔꯣ ꯈꯪꯗꯦꯈꯣꯏꯗꯣ
ꯀꯅꯥ ꯀꯅꯥ ꯕꯖꯥ
ꯆꯥꯎꯕꯗꯤ ꯆꯋꯦ ꯉꯁꯥꯏ ꯑꯁꯤ ꯏꯃꯥꯟꯅꯕꯤꯗꯣ ꯀꯩꯅꯣ ꯏꯟꯇꯔꯚꯤꯌꯨꯗ ꯆꯠꯂꯒ ꯃꯥ ꯍꯜꯂꯛꯑꯀꯥꯟꯗ ꯀꯣꯜ ꯇꯧꯔꯛꯄ ꯑꯗꯨ ꯑꯩ ꯂꯥꯎꯔꯒ ꯆꯠꯄ ꯑꯃꯨꯀꯣ
ꯍꯌꯦꯡꯄꯨꯔ ꯑꯣ
ꯄꯨꯔꯛꯀꯅꯤ ꯑꯗꯣ ꯄꯣꯛꯈꯥꯏꯕꯁꯤꯡꯗꯨ ꯆꯥꯒꯗꯕ ꯄꯨꯔꯛꯀꯅꯤꯕ ꯑꯩꯅ
ꯑꯆꯥꯄꯣꯠꯁꯨ ꯃꯌꯥꯝ ꯄꯨꯔꯒ ꯂꯥꯛꯑꯣ ꯀꯣ
ꯀꯈꯤꯗꯤ ꯄꯩꯁꯥ ꯇꯧꯔ ꯃ ꯂꯅꯤꯡ ꯍꯥꯏ ꯎ
ꯅꯣꯏ ꯄꯩꯁꯥ ꯌꯥꯝ ꯂꯩꯁꯤ ꯑꯗꯨꯗꯤ
ꯄꯩꯁꯥ ꯂꯩꯗ꯭ꯔꯦ
ꯂꯣꯏꯁꯤꯟꯕ꯭ꯔꯥ
ꯁꯤꯡꯈ꯭ꯔꯦ ꯉꯁꯤ ꯅꯝꯃꯨ
ꯑꯁ
ꯎꯃꯥꯏꯅꯦꯔꯦ ꯄꯩꯁꯥꯁꯨꯀꯣ ꯎ ꯄꯩꯁꯥꯁꯨ ꯀꯩꯅꯣ ꯑꯃ ꯀꯩꯅꯣ ꯎꯝ ꯎ ꯐꯥꯏꯚ ꯍꯟꯗ꯭ꯔꯦꯗꯗ ꯋꯥꯟ ꯋꯥꯟ ꯍꯟꯗ꯭ꯔꯦꯗꯀꯨꯝꯕ ꯀꯩꯅꯣ ꯇꯧꯔꯗꯤ ꯊꯨꯂꯦꯍꯦ ꯂꯨꯡ ꯈꯪꯗ ꯀ ꯇꯨꯡ ꯆꯠꯈꯔꯦꯕ ꯒꯌ꯭ꯥꯟ ꯇꯥꯗꯦ ꯑꯩꯁꯨ ꯃꯤ ꯂꯣꯏꯅ ꯂꯩꯕ꯭ꯔꯣ ꯍꯧꯖꯤꯗꯤ
ꯂꯣꯏꯅ ꯂꯩꯔꯤꯌꯦ ꯆꯥꯛ ꯆꯥꯅꯤꯡꯉꯥꯏ ꯇꯧꯔꯤꯌꯦ
ꯀꯩ ꯌꯦꯟꯖꯥꯡꯅꯣ ꯀꯩ ꯃꯊꯦꯜ ꯊꯣꯡꯕ꯭ꯔꯣ
ꯍꯪꯒꯥꯝ ꯊꯣꯡꯉꯒ ꯏꯔꯣꯟꯕꯜ ꯇꯧꯋꯦ ꯑꯗꯨꯒ ꯌꯦꯟꯗ꯭ꯔꯨꯝ ꯀꯥꯡꯉꯧ ꯇꯧꯒꯦ ꯇꯧꯋꯦ ꯉꯧꯔꯒ ꯆꯥꯒꯦ ꯇꯧꯋꯦ
ꯑꯅꯦ
ꯑ
ꯍꯌꯦꯡꯁꯦ ꯀꯩꯅꯣ ꯁꯤ ꯑꯪꯒꯩꯊꯣꯟ ꯑꯩꯈꯣꯏꯒꯤ ꯃꯆꯦ ꯃꯣꯏꯁꯨ ꯂꯥꯛꯑꯅꯤ
ꯍꯥꯥ
ꯊꯣꯟ ꯈꯣꯏꯒꯤ ꯃꯆꯦꯗꯣ ꯅꯍꯥꯟ ꯀꯩꯅꯣ ꯑꯁꯤꯗ ꯂꯥꯛꯄꯗꯣ
ꯎꯝ
ꯑꯗꯣ ꯃꯣꯏ ꯍꯌꯦꯡꯁꯨ ꯍꯌꯦꯡ ꯃꯣꯏꯁꯨ ꯆꯠꯀꯅꯤ ꯍꯥꯏꯕ ꯌꯨꯝꯗ
ꯑꯩꯒꯤ ꯉꯥꯛꯇꯗꯤ
ꯑꯗꯣ ꯑꯩꯗꯤ ꯃꯣꯏꯒ ꯄꯨꯨꯅ ꯆꯠꯂꯣꯏꯗ ꯑꯩꯗꯤ ꯒꯥꯔꯤ ꯇꯣꯉꯥꯟꯅ ꯆꯠꯀꯅꯤ
ꯅꯪꯅ ꯀꯅꯥ ꯀꯅꯥ ꯆꯠꯗꯣꯏꯕ
ꯗꯤ ꯍꯣꯔꯦꯟ ꯅꯨꯡꯗꯥꯪ ꯑꯩꯉꯣꯟꯗ ꯍꯪꯕꯤꯌꯨ ꯍꯥꯏꯕ ꯇꯥꯔꯦ
ꯑ
ꯃꯣꯏꯗꯤ ꯃꯥꯒꯤ ꯌꯨꯝꯗ ꯑꯗꯨꯝ ꯌꯧꯔꯝꯅꯤꯀꯣ ꯃꯣꯏꯒꯤ ꯒꯥꯔꯤꯗꯣ ꯑꯩꯈꯣꯏꯒꯤ ꯂꯩꯀꯥꯏꯗ
ꯎꯝ
ꯑꯗꯨꯒꯤ ꯏꯄꯥꯅ ꯃꯣꯏ ꯒꯥꯔꯤꯗ ꯂꯥꯛꯑꯗꯤ ꯎꯝ ꯑꯩꯗꯣ ꯂꯥꯎꯒꯦ ꯍꯤꯗꯥꯛꯇꯣ ꯄꯨꯔꯛꯑꯣ ꯍꯥꯏꯕꯒꯤ ꯗꯇꯥꯗꯣ ꯂꯥꯛꯄ꯭ꯔꯣ ꯂꯥꯛꯇꯕ꯭ꯔꯣꯁꯨ ꯈꯪꯗꯦ
ꯑ
ꯑꯣꯁꯥꯏꯖꯈꯤꯕꯗꯣ ꯑꯩ ꯂꯩꯔꯨꯀꯥꯟꯗꯤ ꯂꯥꯛꯗꯦ ꯑꯗꯨ ꯍꯧꯖꯤ ꯐꯥꯎ ꯂꯥꯛꯇ꯭ꯔꯤꯌꯦ
ꯏꯁꯥ ꯑꯐꯥꯎꯕ ꯂꯩꯔꯒ ꯄꯨꯔꯛꯒꯅꯤ ꯑꯗꯨꯗꯤ ꯊꯦꯡꯅ ꯍꯜꯂꯛꯏꯗꯤ
ꯅꯨꯄꯥꯅꯤ ꯈꯛꯇ ꯂꯩꯌꯦꯦ ꯍꯥꯏꯕꯁꯨ ꯃꯥ ꯈꯪꯉꯝꯃꯣꯏꯗ ꯉꯁꯤꯗꯤ
ꯐꯣꯟ ꯇꯧꯔꯨꯅꯦ ꯑꯗꯨꯗꯤ
ꯇꯜꯂꯤꯍꯦ ꯆꯥꯛ ꯌꯦꯟꯁꯥꯡ ꯊꯣꯡꯅꯕ ꯑꯩꯗꯤ ꯄꯣꯛꯊꯠꯂꯦ ꯑꯗꯨ ꯗꯗꯥꯗꯤ ꯀꯩꯅꯣ ꯆꯥꯛ ꯂꯥꯛꯔꯒ ꯂꯥꯛꯗꯧ ꯃꯥꯜꯂꯦ ꯉꯁꯥꯏ ꯍꯜꯂꯛꯑꯦ ꯁꯤ ꯕꯖꯥꯔꯗ ꯆꯠꯂ ꯍꯜꯂꯛꯑꯀꯥꯟꯗ ꯆꯥꯛ ꯂꯩꯩꯔꯝꯕ ꯑꯗꯨꯒꯤ ꯆꯥꯊꯣꯛꯈ꯭ꯔꯦꯕ
ꯑꯥꯎ ꯑ
ꯆꯥꯛꯆꯥꯥꯅ ꯀꯧꯕꯕ꯭ꯔꯣ ꯅꯪꯝꯕ
ꯑꯣ
ꯉꯜꯂꯤꯍꯦ ꯃꯝꯁꯨ ꯃꯝꯗ꯭ꯔꯤꯌꯦ ꯍꯧꯖꯤꯛ ꯆꯥꯛ ꯆꯔꯕ ꯀꯔꯤ ꯇꯧꯔ ꯂꯩꯈ꯭ꯔꯣ
ꯃꯤ ꯈꯔ ꯆꯠꯂꯛꯑꯃꯤ ꯍꯥꯏꯅꯦꯍꯦ ꯑꯩꯈꯣꯏꯗꯤ ꯉꯟ ꯉꯟꯅ ꯆꯥꯕꯗꯣ
ꯑꯣ ꯉꯝꯃꯟꯗ꯭ꯔꯣ ꯍꯧꯖꯤꯛꯇꯤ
ꯉꯟꯗꯦꯗ ꯑꯩꯈꯣꯏꯗꯤ ꯑꯗꯨꯝ ꯆꯥꯏꯗ
ꯖꯝꯅꯣꯏꯔ ꯆꯕ ꯂꯩꯔꯣ
ꯊꯕꯥꯛ ꯂꯩꯇꯕꯅꯤꯅ ꯆ ꯆꯥꯔꯒ ꯇꯨꯝꯕꯅ ꯐꯅ
ꯅꯪꯒꯤ ꯐꯤ ꯐꯤꯅꯦꯦꯛ ꯀꯩꯅꯣ ꯐꯤꯁꯤꯡꯗꯣ ꯁꯦꯝꯅꯤꯉꯥꯏ ꯂꯩꯇꯕ꯭ꯔꯣ ꯉꯁꯤꯗꯤ
ꯂꯥꯏꯌꯦ ꯈꯔ ꯈꯔ ꯈꯅꯦ
ꯑꯗꯨ ꯅꯪ ꯍꯧꯖꯤꯛꯀꯥꯟ ꯕꯇꯔꯐ꯭ꯂꯥꯏꯒꯤ ꯀꯔꯤ ꯀꯔꯤꯅꯣꯗꯨꯒꯨꯝꯕ ꯇꯧꯗꯕ꯭ꯔꯣꯅꯦ
ꯇ ꯎꯗꯔ ꯍꯧꯖꯤꯛꯀꯥꯟꯁꯤꯦ ꯅꯪ ꯂꯥꯛꯒꯒ ꯁꯔꯗꯤ ꯂꯩꯅꯤ
ꯇꯂꯦ
ꯅꯪꯉꯣꯟꯗ ꯄꯤꯅꯤꯡꯉꯥꯏ ꯈꯥꯛꯂꯒ ꯂꯩꯔꯤꯅꯦꯍꯦ
ꯂꯕ ꯇꯂꯦꯦ
ꯅꯪꯒꯤ ꯊꯕꯛꯇꯣ ꯂꯣꯏꯕ꯭ꯔꯣ
ꯔ ꯏꯗ꯭ꯔꯤ ꯇ ꯇꯝꯅ ꯇꯧꯕꯅꯦ
ꯁ ꯁ ꯇꯧꯔꯒ ꯁꯥ ꯋꯥꯅ ꯍꯦ
ꯗꯥ ꯊꯦꯡ ꯉ ꯂꯥꯛ ꯀꯔꯤꯗ ꯎ ꯃ ꯊꯗ ꯋꯥ ꯆꯄ ꯃꯥ ꯂꯩꯗ
ꯑꯣ
ꯃꯀꯤꯡ ꯆꯠꯄꯤꯒꯤꯔ ꯀꯥꯏꯗ ꯆꯠꯄꯤꯈꯤꯔꯣ ꯈꯪꯗꯦꯗ ꯃꯣꯏꯒꯤꯁꯤꯦ
ꯃꯥ ꯍꯂꯔꯒ
ꯆꯤꯛꯍꯦ ꯏꯃꯥꯟꯅꯕꯤꯁꯨ ꯂꯩꯔꯝꯗ꯭ꯔꯦ ꯑꯗꯨꯒ ꯍꯧꯖꯤꯛ ꯍꯧꯔ ꯀꯅꯥꯁꯨ ꯂꯩ ꯏꯊꯅ ꯂꯩꯌꯦꯦ
ꯏꯟꯇ ꯂꯩꯕꯁꯨ ꯅꯨꯡꯉꯥꯏꯕꯅꯤꯗ
ꯅꯨꯡꯉꯥꯏ ꯍꯥꯏꯕ ꯇꯥꯔꯦ ꯄꯤꯁꯐꯨ ꯑꯣꯏꯌꯦ ꯑꯃꯔꯛꯗꯗꯤ
ꯅꯪꯗꯤ ꯗ꯭ꯔꯃꯥ ꯌꯦꯡꯉꯒ ꯂꯩꯥꯛꯕ ꯆꯠꯅꯤꯍꯦ
ꯑꯝ ꯑꯁ ꯉꯔꯥꯡꯗꯣ ꯀꯩꯅꯣ ꯑꯦ ꯉꯔꯥꯡ ꯌꯨꯝꯗ ꯂꯥꯛꯒꯦ ꯍꯥꯏꯅ ꯇꯧꯕꯗꯣ
ꯎꯝ
ꯑꯗꯨ ꯑꯗꯨꯒꯤ ꯅꯍꯥꯟꯗꯣ ꯑꯩ ꯇꯨꯝꯗ꯭ꯔꯦꯕ ꯇꯨꯝꯗ꯭ꯔꯦ ꯍꯥꯏꯕꯗꯤ ꯇꯨꯝꯕ ꯌꯥꯗꯕꯀꯣ
ꯍꯝ
ꯌꯨꯝꯗ ꯆꯠꯀꯅꯤ ꯍꯥꯏꯕꯒꯤ ꯇꯨꯝꯕ ꯌꯥꯗꯕꯒꯤ ꯅꯠꯇꯦꯕ ꯑꯗ ꯈꯪꯗꯦ ꯑꯗꯨ ꯅꯨꯃꯤꯠꯇꯣ ꯀꯩꯗꯧꯔꯤꯔꯥ ꯈꯪꯗꯦ ꯑꯗꯨꯝꯗꯤ ꯇꯨꯝꯅꯤꯡꯕ ꯑꯗꯨꯒꯨꯝ ꯇꯨꯝꯗꯕꯀꯣ ꯑꯗꯨꯒꯤ ꯉꯔꯥꯡꯗ ꯂꯥꯛꯑꯒ ꯀꯩꯅꯣ ꯎ ꯃꯥꯦ ꯇꯨꯝꯅꯤꯡꯕ꯭ꯔꯣ ꯇꯨꯝꯅꯤꯡꯗꯕ꯭ꯔꯣ ꯈꯪꯗꯦ ꯐꯣꯟꯗꯣ ꯑꯣꯐ ꯊꯝꯃꯒ ꯇꯨꯝꯈꯤꯕꯗꯣ ꯑꯗꯨꯝ ꯇꯨꯝꯈ꯭ꯔꯦ ꯋꯥ ꯇꯕꯨꯒꯤꯔꯥ ꯇꯨꯝꯗꯕꯒꯤꯔꯥ ꯈꯪꯗꯦ ꯀꯩꯗꯧꯔꯤꯅꯣ
ꯐꯅꯒ ꯂꯩ ꯍꯥꯏꯔꯤꯅꯤ ꯐꯤꯔꯣꯟꯁꯦ ꯐ ꯂꯣꯏꯔꯦꯒ ꯂꯩꯔꯤꯌꯦ
ꯏꯕꯣ ꯑꯩꯈꯣꯏꯗꯤ ꯂꯥꯛꯇꯕ꯭ꯔꯥ ꯍꯧꯖꯤꯛ ꯉꯁꯤ
ꯂꯥꯛꯑꯦ ꯆꯠꯈ꯭ꯔꯦ ꯑꯃꯨꯛ
ꯑꯣ ꯑꯩ ꯈꯨꯟꯗ ꯂꯥꯛꯀꯅꯤ ꯍꯥꯏꯕꯗꯣ ꯃꯣꯏ ꯈꯪ꯭ꯔ
ꯈꯪꯇꯤꯗ
ꯑꯥꯏꯕꯤꯗꯦꯀꯣ ꯅꯅꯥ ꯍꯥꯏꯕꯤꯕ꯭ꯔꯥ ꯀꯃꯥꯏꯅ ꯑꯗꯨ ꯀꯔꯤ ꯍꯥꯏꯛꯔꯕ꯭ꯔꯣ ꯃꯣꯏꯅ
ꯀꯩꯁꯨ ꯍꯥꯏꯗꯅ ꯂꯥꯛꯄꯅ ꯐꯩꯔ ꯑꯗꯨꯝ ꯍꯥꯏ ꯊꯕꯛꯁꯨ ꯇꯅꯤ ꯇꯧꯗꯕꯅꯤ
ꯑꯗꯣ ꯑꯗꯨꯗ ꯀꯩꯅꯣ ꯃꯟꯗꯦꯗ ꯃꯟꯗꯦꯗ ꯑꯃꯨꯛ ꯆꯠꯂꯗꯤ ꯑꯩꯁꯦ ꯑꯃꯃꯨ ꯆꯠ ꯊꯣꯛꯅꯤꯡꯉꯥꯏ ꯃꯥꯟꯗ꯭ꯔꯦꯀꯣ ꯌ ꯌꯨꯝꯗ ꯀꯅꯥꯁꯤꯅ ꯆꯃꯒꯤꯦ
ꯆꯠꯇ꯭ꯔꯁꯨ ꯌꯥꯔꯦꯅ ꯁꯤꯗ ꯐꯤ ꯁꯥꯔꯒ ꯂꯩꯔꯁꯨ ꯌꯥꯏꯅ ꯐꯤ ꯁꯥꯅꯤꯡꯉꯥꯏ ꯌꯥꯝꯃ ꯂꯥꯛꯏꯁꯤꯗꯤ
ꯑꯩꯒꯤꯁꯨ ꯁꯥꯅꯤꯡꯉꯦ ꯐꯤ ꯐꯤꯅꯦꯛ ꯈꯔ ꯐꯖꯕ
ꯐꯖ ꯐꯖꯕ ꯀꯂꯔꯗꯣ ꯄꯨꯔꯒ ꯂꯥꯛꯑꯣ ꯑꯗꯨꯒ ꯁꯥꯔꯣ
ꯂꯩꯒ ꯌꯥ ꯆ ꯂꯩꯇꯦ
ꯎꯝ
ꯂꯩꯕꯁꯨ ꯂꯪ ꯂꯩꯅꯕꯁꯨ ꯄꯩꯁꯥ ꯂꯩꯇꯦ ꯑꯩ
ꯇꯨ ꯍꯟꯗ꯭ꯔꯦꯗꯀꯨꯝꯕ ꯂꯩꯔꯗꯤ ꯂꯪ
ꯑ ꯃꯣꯏꯒꯤꯗꯣ ꯀꯔꯤꯅꯣ ꯎꯝ ꯑꯁꯤ ꯃꯣꯏꯒꯤ ꯐꯦꯌꯔ
ꯎꯝ
ꯀꯌꯥ ꯄꯤꯕ꯭ꯔꯁꯨ ꯈꯪꯁꯨ ꯈꯪꯗꯦ ꯇꯨ ꯐꯤꯐꯇꯤ ꯑꯣꯏꯕ꯭ꯔꯣ
ꯇ ꯇ ꯍꯔ ꯑꯔꯝꯅꯤꯒ ꯍꯂꯗ ꯎꯝ
ꯁꯇꯂꯦ
ꯂꯣꯏꯔꯔꯕ꯭ꯔꯣ ꯅꯅꯥꯏ ꯊꯕꯒꯣ
ꯔꯦ
ꯂꯣꯏꯔꯗꯤ ꯆꯥꯛ ꯊꯣꯡꯉꯣ
ꯎꯝ ꯅꯪꯁꯨ ꯆꯥꯛ ꯆꯥꯕ ꯂꯣꯏꯔ ꯑꯃꯨꯛ ꯇꯧꯔꯛꯑꯣ ꯍꯣꯔꯦꯟꯀꯣ
ꯑ
ꯑꯔ ꯑꯗꯨꯗꯤ ꯊꯝꯃꯒꯦ